ꯀꯣ ꯑꯧ ꯇꯥꯕ꯭ꯔꯣ ꯑꯣ ꯀꯩꯗꯧꯔꯝꯃꯤꯅꯣ ꯏꯣ ꯅꯪꯗꯤ
ꯑꯩꯁꯦ ꯀꯩꯅꯣ ꯑꯆꯥꯄꯣꯠ ꯍꯧꯒꯦꯅ ꯇꯧꯔꯝꯃꯤꯅꯦ
ꯀꯩ ꯑꯆꯥꯄꯣꯠꯅꯣ ꯆꯥꯗꯣꯏꯔꯤꯁꯦ ꯅꯪꯗ ꯑꯩꯁꯦ ꯂꯝ ꯕꯦꯗ ꯆꯠꯂꯤꯌꯦꯦ ꯀꯔꯤꯅꯣ ꯇꯧꯕꯒꯤ
ꯐꯨꯠꯀꯦꯅ ꯇꯧꯔꯤꯌꯦ
ꯌꯥꯝ ꯍꯥꯎꯅ ꯆꯥꯔꯅꯤꯕꯗꯤ ꯅꯪꯗꯤꯦ
ꯑꯧ ꯌꯥꯝ ꯍꯥꯎꯅ ꯆꯥꯗꯣꯏꯅꯦ ꯑꯩꯈꯣꯏꯁꯦ ꯅꯣꯡꯁꯨ ꯈꯔ ꯇꯥꯔꯛꯑꯦꯕꯀꯣ ꯑꯗꯨꯅ ꯀꯩꯅꯣ ꯋꯦꯗꯔꯁꯦ ꯈꯔꯁꯨ ꯅꯨꯡꯉꯥꯏꯕ ꯅꯪꯗꯤ
ꯀꯧꯔꯧ ꯌꯥꯗ꯭ꯔꯣ ꯑꯩꯈꯣꯏꯕꯨꯁꯨ ꯃꯇꯇꯣꯝ ꯆꯥꯔꯤꯗꯣ
ꯎꯝ ꯄꯤꯔꯛꯀꯦ ꯅꯪꯗꯤ ꯀꯩꯅꯣ ꯀꯩꯇꯧꯔꯤꯅꯣ
ꯑꯩꯁꯦ ꯀꯣ ꯋꯥꯛꯀꯤꯡ ꯆꯠꯂꯤ
ꯑꯣ ꯑꯗꯨ ꯅꯪ ꯉꯁꯤ ꯈꯨꯟꯗ ꯂꯥꯛꯏꯔꯕ
ꯑꯥꯎ ꯆꯂꯤꯦ
ꯈꯨꯟꯗ ꯂꯥꯛꯏꯔꯕ ꯈꯨꯟꯗ ꯑꯗꯨꯒ ꯅꯣꯏꯒꯤ ꯀꯩꯅꯣꯁꯦ ꯒꯥꯔꯤ ꯈꯥꯝꯃꯝꯃꯒ ꯆꯪꯉꯛꯏꯔꯕ
ꯑꯩꯈꯣꯏ ꯑꯁꯤ ꯆꯪꯕꯒꯤꯁꯦ ꯒꯥꯔꯤꯁꯦ ꯂꯩꯇꯕ ꯍꯥꯏꯗ꯭ꯔꯥ ꯑꯗꯨ ꯑꯣꯏꯔꯕ ꯑꯗꯨꯝ ꯈꯣꯡ ꯑꯗꯨꯝ ꯆꯠꯂꯦ ꯑꯅꯝꯕ
ꯑꯣ ꯀꯌꯥꯝ ꯁꯥꯡꯅ ꯆꯠꯂꯤꯅꯣꯕ
ꯌꯥꯝ ꯁꯥꯡꯕ ꯍꯥꯏꯕꯁꯦ ꯁꯥꯡꯉꯦ ꯈꯔ ꯑꯗꯨꯗꯤ ꯅꯣꯏꯕꯨꯗꯤ ꯁꯥꯅꯤ ꯍꯥꯏꯅꯤ ꯑꯩꯈꯣꯏꯕꯨꯗꯤ ꯑꯗꯨꯝ ꯇꯦꯜꯂꯦ
ꯅꯨꯡꯗꯤ ꯅꯨꯡꯉꯥꯏꯕꯅꯤꯀꯣ ꯈꯨꯟꯗ ꯂꯥꯛꯄꯁꯦ ꯑꯩꯈꯣꯏꯒꯤ ꯀꯩꯅꯣꯒꯨꯝꯕ ꯎꯔꯒ ꯎ ꯋꯥꯒꯁꯦ ꯌꯥꯝ ꯍꯧꯔꯝꯒꯅꯤꯌꯦ
ꯔ ꯅꯨꯡꯉꯥꯏ ꯑꯗꯨꯗꯤ ꯅ
ꯅꯨꯡꯁꯤꯠ ꯑꯁ ꯅꯨꯡꯁꯤꯠꯁꯨ ꯁꯦꯡꯉꯝꯃꯅꯤ
ꯑꯗꯨꯗꯤ ꯍꯥꯎꯏ ꯑꯩꯈꯣꯏ ꯑꯅꯦ ꯑꯗꯨꯕꯨꯗꯤ
ꯅꯨꯡꯁꯤꯠ ꯑꯁꯥꯕ ꯅꯨꯡꯁꯤꯠ ꯑꯏꯤꯡꯕꯒꯨꯝꯕ ꯁꯤꯠꯂꯝꯃꯅꯤ ꯏꯁꯦꯡ ꯁꯦꯡꯉꯒ ꯑꯩꯈꯣꯏꯒꯤ ꯀꯩꯅꯣꯗꯣ ꯅꯨꯡꯉꯥꯏꯕꯅꯤ ꯑꯗꯨꯃꯥꯏꯅ
ꯑ ꯅꯣꯡꯒꯁ ꯁꯦ ꯆꯨꯨꯔꯀꯣ ꯑꯃꯨꯛꯀ ꯆꯨꯔꯕ ꯃꯇꯨꯡꯗꯁꯦ ꯌꯦꯡꯉꯀꯥꯟꯗꯀꯣ ꯌꯥꯝꯅ ꯐꯖꯕꯅꯦ ꯈꯨꯟꯒꯤꯁꯦ ꯂꯣꯏꯅꯃꯛ ꯁꯦꯡꯗꯣꯛꯄꯗꯣ ꯀꯩ ꯍꯥꯏꯅꯤꯌꯦ ꯈꯪꯗꯦ ꯌꯥꯝꯖꯖꯥꯠꯅꯤ ꯅꯪꯒ ꯍꯥꯏꯔ ꯌꯦ ꯅꯣꯏꯅ ꯍꯌꯦꯡꯋꯥꯏ ꯂꯥꯛꯑꯒ ꯌꯦꯡꯅ ꯈꯪꯒꯅꯤ ꯑꯗꯨꯒꯤꯗꯣ
ꯁꯪꯉ ꯁꯪꯉꯒ ꯅꯣꯡ ꯆꯨꯈꯤꯕꯒꯤ ꯑꯩꯈꯣꯏꯒꯤ ꯄꯨꯂꯞ ꯆꯥꯝꯊꯣꯛꯈ꯭ꯔꯒ ꯏꯁꯪꯒ ꯁꯪꯕꯗꯣ ꯐꯖꯔꯒ
ꯑꯥꯎ ꯑꯥꯎ ꯑꯗꯨ ꯇꯧꯋꯦ
ꯑꯗꯨ ꯌꯦꯡꯕ ꯌꯥꯝꯅ ꯅꯨꯡꯉꯥꯏꯕꯅꯤ ꯆꯤꯡꯗꯒꯤ ꯌꯦꯡꯉꯛꯄꯗꯣ ꯐꯖꯔꯒꯀꯣ ꯃꯊꯪ ꯃꯊꯪ ꯂꯩꯒꯤꯈꯤꯕꯗꯣ
ꯑꯗꯨꯒꯤꯔ ꯈꯪꯗꯦ ꯉꯁꯥꯏ ꯅꯣꯡ ꯆꯨꯔꯨꯕꯒꯤꯔ ꯈꯪꯗꯦꯕꯀꯣ ꯑꯩ ꯍꯧꯖꯤꯛ ꯂꯥꯛꯑꯕ ꯀꯥꯟꯗ ꯌꯥꯝ ꯐ꯭ꯔꯦꯁ ꯑꯣꯏꯕ ꯌꯥꯝꯅ ꯑꯉꯥꯟꯕ ꯍꯥꯏꯒꯗ꯭ꯔꯥ ꯌꯥꯝ ꯇꯧꯋꯦ ꯌꯥꯝꯅ ꯅꯧꯅ ꯀꯩ ꯍꯥꯏꯅꯤ ꯈꯪꯗꯦꯗ ꯌꯥꯝ ꯐꯖꯩ ꯌꯦꯡꯕ ꯌꯥ
ꯑꯗꯨ ꯀꯩꯅꯣꯒ ꯂꯩꯒꯨꯝꯕꯒꯗꯤ ꯁꯥꯠꯇꯕ꯭ꯔꯕ ꯂꯩꯒꯨꯝꯕ ꯍꯧꯖꯤꯛꯇꯤ ꯂꯩ ꯁꯥꯠꯄ ꯃꯇꯝꯗꯁꯨ ꯑꯣꯏꯕ ꯃꯥꯜꯂꯦꯀꯣ ꯂꯩꯒꯨꯝꯕ ꯁꯥꯠꯇꯕ꯭ꯔꯕ ꯂꯩꯒꯨꯝꯕ ꯐꯖꯕ ꯁꯥꯠꯇꯕ꯭ꯔꯕ
ꯆꯤꯡ ꯆꯤꯡꯗ ꯁꯥꯠꯄꯗꯤ ꯁꯥꯠꯄꯅꯦ
ꯎꯗꯒꯤ
ꯑꯗꯣ ꯌꯥꯗ꯭ꯔꯕꯅꯤꯅ ꯌꯥꯝ ꯊꯦꯑ ꯑꯗꯣ ꯂꯩꯕꯨꯗꯤ ꯌꯥꯝ ꯍꯨꯗꯦ ꯍꯧꯖꯤꯛ
ꯑꯗꯨ ꯅꯪꯗꯤ ꯍꯧꯖꯤꯛ ꯌꯨꯝꯗ ꯌꯧꯁꯜꯂꯒ ꯀꯔꯤ ꯀꯔꯤ ꯇꯧꯒꯦꯅ ꯈꯜꯂꯤꯕ
ꯌꯨꯝ ꯌꯧꯁꯤꯜꯂꯒ ꯊꯕꯛ ꯈꯔ ꯇꯧꯔꯅꯤ ꯊꯕꯛ ꯈꯔ ꯇꯧꯔꯒ ꯑꯉꯥꯡ ꯂꯧꯔꯅꯤ ꯑꯉꯥꯡꯈꯣꯏꯒ ꯁꯥꯟꯅꯔꯒ ꯂꯩꯔꯅꯤꯌꯦ ꯑꯗꯨ ꯑꯗꯨꯗ ꯃꯉꯥꯏꯔꯦꯗ ꯀꯔꯤ ꯑꯇꯩ ꯂꯩꯇꯦꯗ ꯑꯉꯥꯡꯗꯤ ꯑꯗꯨꯝ ꯂꯧ ꯂꯧꯔꯕꯅꯤ ꯍꯥꯏꯗꯤ ꯑꯩꯈꯣꯏ ꯏꯆꯦꯒꯤ ꯑꯉꯥꯡꯗꯣ ꯌꯨꯝ ꯂꯥꯛꯑꯗꯧꯔꯕꯅꯤ ꯌꯥꯝ ꯃꯥ ꯃꯣꯏꯁꯨ ꯑꯩꯕꯨ ꯌꯥꯕ ꯅꯪ ꯑꯆꯥꯄꯣꯠ ꯍꯧꯔꯕ꯭ꯔꯣ
ꯑꯩ ꯑꯆꯥꯄꯣꯠꯁꯦ ꯍꯧꯔꯤ ꯑꯗꯨꯝ ꯀꯩꯅꯣ ꯁꯧꯍꯜꯂꯤ ꯑꯩꯈꯣꯏ ꯑꯗꯣ ꯑꯩꯈꯣꯏ ꯑꯗꯣ ꯃꯊꯪꯒ ꯑꯩꯅ ꯀꯩꯅꯣꯗ ꯌꯨꯝꯗ ꯊꯣꯛꯂꯛꯄ ꯆꯛꯄꯗ ꯑꯩꯈꯣꯏ ꯃꯌꯥꯝ ꯄꯨꯟꯕ ꯄꯨꯟꯁꯦ ꯑꯗꯨꯝ ꯆꯤꯡꯒꯨꯝꯕꯗ ꯑꯣꯏꯔꯁꯨꯀꯣ
ꯎꯝ ꯅꯪꯗꯨꯅꯦ ꯀꯤ ꯆꯤꯡꯗ ꯀꯥꯕ ꯉꯝꯂꯣꯏꯗꯔꯤꯁꯦ
ꯑꯩꯁꯦ ꯆꯤꯡ ꯆꯤꯡꯗ ꯆꯥꯎꯔꯛꯄꯅꯦ ꯑꯩꯁꯦ ꯆꯤꯡꯗ ꯆꯥꯎꯔꯛꯄꯅꯦ ꯑꯩ ꯑꯗꯨꯅ ꯑꯩ ꯀꯩꯁꯨ ꯈꯟꯗꯦ ꯆꯤꯡ ꯀꯥꯕꯒꯤꯗꯤ ꯑꯩꯈꯣꯏꯗ ꯆꯤꯡꯗ ꯐꯖꯅ ꯀꯥꯔꯒ
ꯅꯍꯥꯟꯋꯥꯏ ꯆꯤꯡ ꯑꯃ ꯀꯥꯏꯌꯦꯕꯀꯣ
ꯎꯝ
ꯑꯩꯁꯦ ꯆꯤꯡ ꯑꯃ ꯀꯥ ꯑꯩꯁꯦ ꯀꯥꯕꯁꯨ ꯋꯥ ꯍꯥꯏꯒꯗ꯭ꯔꯥ ꯌꯥꯝ ꯋꯥꯕꯗꯣ
ꯑꯩꯈꯣꯏ ꯑꯩꯈꯣꯏ ꯑꯩꯈꯣꯏꯗꯤ ꯆꯤꯡꯁꯦ ꯀꯩꯅꯣ ꯇꯧꯋꯦ ꯆꯤꯡꯁꯦ ꯅꯍꯥꯟꯋꯥꯏ ꯆꯥꯛ ꯆꯥꯛꯁꯤꯅ ꯑꯩꯈꯣꯏꯒꯤ ꯆꯥꯛ ꯆꯥꯐꯝꯁꯤꯅ ꯑ ꯃꯈꯥꯗ ꯂꯩꯕꯀꯣ ꯑꯗꯨꯒ ꯆꯥꯛꯁꯤ ꯆꯥꯔꯨꯔꯒ ꯑꯩꯈꯣꯏꯒꯤ ꯑꯩꯒꯤ ꯂꯩꯐꯝꯁꯤꯅ ꯃꯊꯛꯇ ꯑꯣꯏꯗꯣꯏꯅꯦꯕ ꯆꯥꯛ ꯆꯥꯐꯝꯁꯤꯅ ꯈꯥꯗ ꯑꯗꯨ ꯆꯥꯛꯁꯦ ꯆꯥꯔꯨꯔꯒ ꯀꯥꯔꯛꯄꯁꯤꯗ ꯆꯥꯛꯁꯦ ꯂꯣꯏꯅ ꯇꯨꯝꯗꯣꯏꯅꯦꯕ
ꯑꯥꯎ
ꯑꯗꯨꯃꯥꯏꯅ ꯆꯥꯎꯔꯛꯏꯅꯦ ꯑꯗꯣ ꯑꯁ ꯑꯗꯨꯒꯤ ꯐꯤꯕꯝꯗꯣ ꯅꯣꯏ ꯏꯁꯥꯗꯗꯣ ꯑꯩꯈꯣꯏꯒꯤ ꯀꯩ ꯍꯥꯏꯅꯤ ꯏꯁꯣꯟ ꯁꯣꯜꯂꯒ ꯌꯥꯝ ꯁꯣꯟꯕꯗꯣ ꯑꯗꯨ ꯃꯇꯝꯗ ꯆꯥꯛꯁꯤꯅ ꯂꯣꯏꯅ ꯇꯨꯝꯈ꯭ꯔꯒꯀꯣ ꯏꯟꯁꯥꯡ ꯁ ꯍꯥꯎꯔꯣꯏꯗ꯭ꯔꯤꯅꯦꯕ ꯑꯗꯨꯒ ꯑꯗꯨꯝ ꯇꯨꯝꯈ꯭ꯔꯅꯤꯛ ꯀꯥꯈꯠꯂꯛꯄꯗ ꯆꯤꯡ ꯀꯥꯈꯠꯂꯛꯄꯗ ꯆꯥꯔꯨꯕꯗꯣ
ꯍꯣꯏ ꯑꯗꯨꯝ ꯃꯥꯏꯅ ꯇꯧꯕꯗꯣ ꯌꯥꯝꯅ ꯅꯨꯡꯉꯥꯏꯕꯅꯦ ꯑꯗꯨꯝ ꯃꯥꯏꯅꯒ ꯇꯧꯕꯗꯣ
ꯍꯣꯏ ꯑꯗꯨꯒ ꯆꯤꯡꯒꯤ ꯑꯩꯈꯣꯏꯒꯤ ꯌꯥꯝꯅ ꯐꯖꯕ ꯃꯇꯝꯁꯦ ꯅꯣꯡꯒꯨꯝꯕ ꯇꯥꯔꯝꯗꯥꯏ ꯑꯗꯒꯤ ꯅꯣꯡꯒꯨꯝꯕꯒ ꯇꯥꯔꯝꯗꯥꯏꯗꯨꯗ ꯅꯨꯡꯁꯤꯜꯀ ꯎꯧ ꯎ ꯁꯤꯠꯄ ꯃꯇꯝꯗꯣ
ꯍꯣꯏ ꯑꯗꯨꯃꯥꯏꯅ ꯈ꯭ꯋꯥꯏꯗꯒꯤ ꯅꯨꯡꯉꯥꯏꯕꯁꯦ ꯍꯥꯏꯔꯛꯑꯅꯨꯀ
ꯎꯝ ꯎꯝ ꯎ ꯑꯗꯨꯒ ꯅꯣꯡꯁꯦ ꯇꯥꯊꯣꯛꯈ꯭ꯔꯒ ꯑꯃꯨꯛ ꯐꯖꯕꯗꯣ ꯌꯥꯝꯅ ꯏꯔꯨ ꯂꯨꯔꯒ ꯏꯆꯪ ꯁꯪꯉꯒꯀꯣ
ꯍꯥꯥ
ꯅꯣꯡꯒꯨꯝꯕ ꯇꯥꯈ꯭ꯔꯀꯥꯟꯗꯁꯨ ꯌꯥꯝꯅ ꯐꯖꯩꯗꯅ
ꯑꯥꯎ
ꯏꯁꯦꯡ ꯁꯦꯡꯉꯒ ꯌꯦꯡꯕ ꯌꯥꯝ ꯅꯨꯡꯉꯥꯏꯕꯅꯦꯕ
ꯑꯁ ꯑꯩꯁꯦ ꯂ ꯈꯨꯕꯁꯨ ꯈꯨꯕꯁꯦ ꯀꯩꯅꯣ ꯈꯪꯗꯦ ꯀꯔꯤ ꯍꯤꯗꯥꯛ ꯆꯥꯔꯒ ꯐꯥꯗꯣꯏꯅꯣ
ꯑꯗꯨ ꯀꯩꯅꯣ ꯆꯥꯁꯛ ꯏꯁꯤꯡ ꯀꯩꯅꯣ ꯊꯛꯑꯣ ꯏꯁꯤꯡ ꯑꯁꯥꯕ ꯊꯛꯑꯣ ꯏꯁꯤꯡ ꯑꯁꯥ ꯊꯥꯕ ꯊꯛꯑꯗꯤ ꯀꯩꯅꯣ ꯐꯗꯣꯏꯅꯦ
ꯑꯣꯔꯦ ꯅꯤꯡꯝ ꯌꯧꯔꯒ
ꯏꯁꯤꯡ ꯑꯁꯥꯕꯒ ꯀꯩꯅꯣꯒ ꯆꯤꯡ ꯁꯤꯡꯒ ꯍꯥꯞꯄꯣ ꯑꯗꯨꯒ ꯂꯣꯜꯂꯒ ꯊꯛꯑꯣ
ꯈꯪꯗꯦ ꯍꯧꯖꯤꯛꯁꯦ ꯂꯧ ꯃꯇꯝꯅꯤꯅꯀꯣ ꯂꯧꯗ ꯐꯧ ꯊꯥꯕꯁꯤ ꯌꯥꯝ ꯐꯖꯩ
ꯋꯥꯠꯂꯤꯕꯅꯣ
ꯌꯥꯝꯅ ꯐꯖꯕꯗꯣ ꯌꯥꯝ ꯇꯧꯋꯤ
ꯌꯧꯗꯧꯕ ꯀꯌꯥꯝ ꯋꯥꯠꯂꯤꯕꯅꯣ ꯍꯥꯏꯔꯒ
ꯋꯥꯠ ꯂꯌꯦ ꯈꯔꯞ
ꯑꯣ
ꯑꯩ ꯄꯂꯦ
ꯈꯣꯡꯅ ꯆꯠꯄꯁꯤꯁꯨ ꯐꯗꯤ ꯐꯕ ꯖꯥꯠꯅꯦ ꯅꯨꯡꯗꯨ ꯅꯨꯡꯉꯥꯏꯕꯅꯦ ꯑꯗꯨꯝ ꯑꯩꯁꯨ ꯆꯠꯇꯣꯏꯅꯤ ꯍꯧꯖꯤꯛ ꯅꯣꯡ ꯇꯥꯔꯤ ꯅ ꯇꯥꯕꯁꯦ ꯀꯩꯅꯣ ꯇꯧꯔ ꯅꯣꯡ ꯍꯥꯡꯉꯒ ꯑꯩꯁꯨ ꯉꯥꯛꯇꯪ ꯆꯠꯊꯣꯛꯎꯗꯣꯏꯅꯦ ꯃꯄꯥꯟꯁꯤ ꯉꯍꯥꯛꯇꯪ ꯊꯣꯛꯎꯗꯣꯏꯅꯦ ꯑꯗꯨ ꯅꯨꯡꯉꯥꯏꯕꯅꯦ ꯃꯄꯥꯟ ꯊꯣꯛꯄꯁꯤ ꯉꯍꯥꯛꯇꯪ ꯊꯣꯛꯎꯕꯁꯦ
ꯎꯃꯥꯡ ꯊꯣꯛꯍꯟꯕꯁꯦ ꯌꯥꯝꯅ ꯐꯕꯅꯦ ꯍꯛꯆꯥꯡꯒꯤ ꯑ ꯋꯥꯕꯗꯤ ꯋꯥ
ꯑꯗꯨꯗꯤ ꯅꯪ ꯉꯁꯤꯗꯤ ꯌꯨꯝꯗ ꯂꯥꯛꯑꯕꯅꯤꯅ ꯍꯥꯎꯔꯅꯤ ꯌꯦꯟꯁꯥꯡꯁꯨ
ꯈꯪꯉꯗ ꯑꯩꯁꯦ
ꯌꯨꯝꯒꯤ ꯀꯩꯅꯅ ꯑꯗꯒꯤ ꯌꯨꯝꯒꯤ ꯏꯃꯥꯅ ꯊꯣꯡꯉꯒ ꯆꯥꯔꯅꯤ
ꯐꯝꯁꯤꯗ ꯑꯩꯁꯦ ꯍꯌꯦꯡ ꯑꯃꯨꯛꯀꯛ ꯉꯟꯇꯅꯥ ꯃꯤ ꯅꯥꯕꯒꯤ ꯃꯐꯝꯗ ꯄꯨꯗꯣꯏꯅꯤꯅ ꯑꯃꯨꯛꯀ ꯑꯁ ꯋꯥꯗꯤ ꯋꯥꯗꯣꯏꯅꯤ
ꯅꯠꯇ꯭ꯔꯣ
ꯑꯥ ꯋꯥꯗꯨ ꯁꯤꯔꯛꯑꯦ ꯂꯧꯗꯨ ꯊꯣꯡꯕꯗ
ꯑꯗꯨ ꯅꯪ ꯀꯔꯝ ꯀꯥꯟꯗ ꯑꯃꯨꯛ ꯍꯟꯗꯣꯏꯅꯣ
ꯑꯩꯅ ꯐꯣꯟ ꯇꯧꯊꯣꯛꯄ ꯌꯥꯗ꯭ꯔꯗꯤ ꯃꯥ ꯈꯪꯔꯨꯕ ꯑꯩ ꯉꯁꯥꯏ ꯑꯦꯛꯁꯄ꯭ꯂꯦꯟ ꯇꯧꯔꯝꯃꯂꯒ ꯇꯥꯏꯌꯦ ꯇꯥꯏꯌꯦ
ꯀꯔꯝ ꯀꯔꯝ ꯀꯥꯟꯗ ꯑꯃꯨꯛ ꯍꯟꯗꯣꯏꯅꯣꯅ
ꯑꯩꯁꯦ ꯑꯗꯨꯝ ꯀꯩ ꯍꯥꯏꯅꯤ ꯅꯣꯡꯃꯥ ꯅꯣꯡꯅꯤꯕ ꯂꯩ ꯃꯍꯜꯂꯅꯤ
ꯐꯩꯌꯦ ꯑꯗꯣ ꯍꯜꯂꯣ ꯐꯖꯅ ꯑꯃꯨꯛ ꯑꯗꯒꯤ ꯑꯃꯨꯛ ꯂꯥꯏꯔꯤꯛ ꯑꯃꯨꯛ ꯐꯖꯅ ꯄꯥꯊꯣꯛꯑꯣ
ꯀ ꯇꯥꯒꯗꯤ ꯑꯅꯤꯃꯛꯁꯦ ꯀꯩꯅꯣ ꯇꯧꯗꯕ ꯌꯥꯗꯦꯗꯅꯀꯣ
ꯑꯗꯨꯅꯦ ꯑꯁ ꯌꯥꯝꯅ ꯀꯔꯤꯔꯣ ꯋꯥꯕꯗꯣ
ꯅꯪ ꯂꯣꯛꯁꯨ
ꯅꯪ ꯁꯥꯗ ꯈꯪꯗꯦ ꯀꯩꯒꯤꯅꯣ ꯈꯪꯗꯦ ꯍꯟꯗꯛꯁꯦ ꯂꯣꯛ ꯈꯨꯔꯛꯑꯦ ꯑꯩꯁꯨ ꯒ꯭ꯌꯥꯟ ꯇꯥꯗꯦ
ꯂꯣꯛꯁꯨ ꯈꯔ ꯈꯨꯏꯌꯦ ꯑꯗꯣ ꯏꯁꯤꯡ ꯑꯁꯥꯕ ꯊꯛꯑꯣ ꯏꯁꯤꯡꯗꯣ ꯁꯥꯍꯜꯂꯒ ꯊꯛꯑꯣ ꯑꯗꯨꯅ ꯈ꯭ꯋꯥꯏ ꯐꯗꯣꯏꯅꯦ
ꯑꯥ
ꯍꯧꯖꯤꯛꯁꯦ ꯂꯣꯛ ꯊꯨꯡꯅꯕ ꯃꯇꯝꯁꯨ ꯑꯣꯏꯌꯦ ꯑꯗꯨꯅꯅꯦ
ꯑꯗꯨꯃꯥꯏꯅꯁꯨ ꯑꯣꯏꯌꯦ ꯑꯗꯣ ꯑꯩ ꯍꯣꯔꯦꯟ ꯀꯣ ꯑꯃꯨꯛꯀ ꯀꯣꯜ ꯇꯧꯔꯛꯒꯦ ꯑ ꯑꯩ ꯀꯔꯤꯔ ꯊꯕꯛ ꯀꯔꯤꯔ ꯁꯤꯗꯤ ꯑꯁꯤꯗꯒ ꯊꯝꯃꯤ
ꯍꯣꯏ ꯍꯣꯏ ꯑꯗꯨꯗꯤ ꯐꯔꯦ ꯂꯩꯊꯣꯛꯑꯣ ꯌꯨꯝ ꯌꯧꯁꯜꯂꯣꯀꯣ ꯑꯩꯁꯨ ꯁꯤ ꯑꯝꯇ ꯆꯥ__ ꯊꯣꯛꯈꯤꯒꯦ ꯊꯝꯃꯒꯦꯀꯣ